ꯇꯥꯕ꯭ꯔꯣ
ꯑꯣ ꯎꯝ ꯇꯥꯏꯌꯦ ꯇꯥꯏꯌꯦ ꯇꯥꯏꯌꯦ
ꯁꯥꯕ ꯍꯧꯔꯦ ꯑꯃꯨꯛꯀ ꯉꯁꯤꯁꯨ
ꯀꯔꯤꯒꯤ ꯁꯥꯕ
ꯍꯥ
ꯀꯔꯤꯒꯤ ꯁꯥꯕ꯭ꯔꯣ
ꯅꯪ ꯁꯦꯡꯗꯦꯀꯣ ꯅꯪ ꯌꯥꯝ ꯂꯦꯡꯕ ꯃꯥꯜꯂꯦ ꯀꯩ ꯇꯧꯕ꯭ꯔꯥ ꯈꯪꯗꯦ
ꯑ ꯁꯦꯡꯉꯅꯤ ꯁꯦꯡꯉꯅꯤ ꯑꯗ‌ꯣ ꯊꯣꯡꯁ‌ꯦ ꯏꯟꯅꯤꯡꯕ ꯑꯗꯨꯒꯤꯅꯦ
ꯎꯝ ꯁꯦꯡꯉꯦ
ꯁꯥꯕꯗꯤ ꯁꯥꯏꯌꯦ ꯑꯩꯁꯨ ꯊꯕꯛ ꯂꯣꯏꯔꯒ ꯑꯃꯨꯛ ꯏꯔꯨꯒꯗꯕꯅꯦ ꯌꯥꯝ ꯁꯥꯏꯌꯦ ꯑꯗꯨꯒ ꯍꯣꯔꯦꯟ ꯅꯨꯡꯗꯥꯡ ꯑꯃꯨꯛ ꯏꯔꯨꯒꯅꯤ
ꯑꯣ ꯍꯣꯏꯗ ꯑꯌꯨꯛ ꯑꯃꯔꯛ ꯅꯨꯡꯗꯥꯡ ꯑꯃꯔꯛ
ꯌꯥꯝ ꯁꯥꯏꯌꯦ ꯀꯅꯥꯅ ꯑꯁ ꯂꯩꯕ ꯉꯝꯗꯦ
ꯎꯝ
ꯑꯩꯗꯤ ꯏꯪꯕꯗꯨ ꯄꯥꯝꯃꯦ ꯏꯪꯕ
ꯅꯪꯗꯤ ꯀꯣꯏꯕ ꯆꯠꯅꯤꯡꯗ꯭ꯔꯣ
ꯍꯧꯖꯤꯛ ꯌꯥꯝ ꯁꯥꯕꯅꯤꯅ ꯀꯣꯏꯕ ꯆꯠꯄ ꯇꯜꯂꯤꯅ‌ꯦ ꯁꯥꯕ ꯃꯇꯝ
ꯎꯝ
ꯏꯪꯕ ꯀꯥꯟꯗ ꯆꯠꯅꯤꯡꯉꯦ
ꯍꯣꯏ ꯏꯪꯕꯅ ꯐꯗꯤ ꯐꯩꯗ
ꯍꯩꯅꯀꯣ ꯏꯪꯕ ꯀꯥꯟꯗꯗꯤ ꯐꯤꯔꯣꯟꯁꯨ ꯍꯥꯞꯄ ꯅꯨꯡꯉꯥꯏꯅ
ꯎꯝ
ꯑꯗꯨ ꯁꯥꯔꯗꯤ ꯐꯤꯔꯣꯜꯗꯣ ꯀꯔꯤ ꯍꯥꯞꯁꯤꯔ ꯌꯥꯝ ꯁꯥꯏꯌ‌ꯦ ꯇꯜꯂꯦ
ꯎꯝ ꯐꯨꯠꯕꯣꯜ ꯕꯣꯜ ꯌꯦꯡꯒ‌ꯦꯔ‌ꯣ ꯉꯁꯤꯗꯤ
ꯉꯥꯁꯤ ꯀꯥꯅꯥ ꯀꯥꯅꯥ ꯂꯩꯕ꯭ꯔꯣ
ꯉꯁꯤꯁꯦ ꯃꯌꯥꯝ ꯂꯩꯌ‌ꯦ
ꯐꯖꯕ ꯑꯩꯅ ꯑꯩꯅ ꯄꯥꯝꯕ ꯇꯤꯝ ꯌꯥꯎꯔꯗꯤ ꯁꯥꯅ ꯌꯦꯡꯒꯅꯤ ꯌꯧꯗꯔꯗꯤ ꯌꯦꯡꯉꫭꯏ ꯑꯩ ꯍꯥ
ꯕ꯭ꯔꯥꯖꯤꯜ ꯂꯩꯌꯦ
ꯑꯁ ꯑꯣ ꯑꯃꯨꯛꯀꯥ ꯌꯦꯡꯅꯤꯡꯒꯅꯤꯅꯦ ꯑꯩꯗꯤ ꯑꯗꯨ ꯋꯥꯏꯌꯦꯅꯦ ꯑꯩꯩꯅ ꯃꯨꯛꯀ
ꯋꯥꯒꯅꯤꯗ
ꯅꯨꯡꯗꯥꯡ ꯇꯨꯝꯗꯕꯒꯤ ꯅꯠꯇꯦ ꯑꯗꯨꯁꯨ ꯂꯩꯗꯅ ꯇꯨꯝꯕꯗꯣ ꯐꯥꯗ꯭ꯔꯗꯤ ꯉꯔꯥꯡꯁꯨ ꯌꯦꯡꯉꯣ ꯑꯩ ꯌꯥꯝ ꯋꯥꯒꯅꯤ ꯑꯗꯨꯁꯨ ꯑꯃꯨꯛ ꯇꯨꯝꯅꯤꯡꯗ꯭ꯔꯥꯕ ꯑꯩ ꯄꯨꯡ ꯀꯌꯥ ꯐꯥꯎꯔ ꯇꯨꯝꯗꯕꯗꯣ
ꯈ‌ꯦ
ꯐꯣꯟ ꯌꯦꯡꯉꯒ ꯑꯗꯨꯝ ꯂꯩꯕ ꯉꯔꯥꯡ ꯋꯥꯔꯤꯕꯨꯗꯤ ꯁꯥꯟꯅꯗ꯭ꯔꯦ ꯈꯔ ꯁꯥꯟꯅꯔꯒ ꯑꯗꯨꯝ ꯇꫭꯛꯑꯦ
ꯁꯦꯡꯉꯦ
ꯅꯪꯒꯤ ꯅꯪꯒꯤ ꯕꯦꯁ ꯐ꯭ꯔꯦꯟ ꯂꯩꯕ꯭ꯔꯥ ꯃꯔꯨꯞ ꯌꯥꯝ ꯅꯪꯅ ꯌꯥꯝ ꯂꯨꯅ ꯇꯤꯟꯅꯈꯤꯕ
ꯅꯨꯄꯥꯔꫭ ꯅꯨꯄꯤꯔꫭ
ꯅꯨꯄꯥꯁꯨ ꯂꯩꯕ꯭ꯔꯣ
ꯅꯨꯄꯥꯗꯤ ꯂꯩꯇꯦꯍꯦ
ꯀꯗꯨ ꯀꯔꯤꯒꯤ ꯅꯪ ꯅꯨꯄꯥꯔ ꯅꯨꯄꯤꯔ ꯍꯡꯉꯥꯗꯤ ꯀꯩꯅꯣ
ꯂꯩꯗꯅ ꯅꯨꯄꯤꯁꯤꯡꯁꯨ ꯅꯪꯅ ꯍꯪꯒꯗꯕꯗꯣ ꯍꯥꯏꯒꯦ ꯇꯧꯕꯅꯤꯍꯦ ꯅꯪꯅ ꯅꯨꯄꯥꯔꯣ ꯍꯥꯏꯔꯗꯤ ꯅꯨꯄꯥ ꯂꯩꯇꯦ ꯍꯥꯏꯒꯦ ꯇꯧꯕꯅꯦ
ꯕꯦꯁ ꯐ꯭ꯔꯦꯟ ꯂꯩꯕ꯭ꯔꯣ ꯍꯥꯏꯔꯒ ꯅꯨꯄꯤꯔꯣ ꯅꯨꯄꯥꯔꯣꯌꯦ
ꯅꯄꯥꯥꯗꯗꯤ ꯕꯦꯁ ꯐ꯭ꯔꯦꯟꯅꯤ ꯍꯥꯏꯕꯤ ꯌꯥꯗꯦꯗ ꯑꯃꯕꯨꯗꯤ ꯂꯩꯔꯝꯕꯅꯦ ꯑꯗꯣ ꯃꯥ ꯑꯩꯈꯣꯏꯗꯤ ꯁꯥꯒꯩꯅꯦꯕꯀꯣ ꯑꯗꯣ ꯃꯥ ꯅꯨꯄꯤ ꯀꯣꯏꯈꯤꯕꯗꯒꯤꯀꯣ ꯑꯩꯅ ꯐꯖꯅ ꯑꯗꯨꯝ ꯋꯥꯔꯤ ꯁꯥꯟꯅꯗ꯭ꯔꯦ ꯃꯇꯝ ꯂꯩꯇꯦ ꯃꯥꯒꯤꯁꯨ ꯇꯧꯕꯅꯦꯗꯥ ꯅꯨꯄꯥꯁꯤꯡꯗꯤ ꯃꯥꯏ ꯅꯨꯄꯤ ꯂꯩꯈꯔ꯭ꯗꯤꯀꯣ ꯀꯥꯎꯕꯅꯦ ꯃꯃꯥꯟꯅꯕ ꯃꯥꯃꯟꯅꯕꯤꯁꯦ
ꯑꯗꯨꯕꯨ ꯅꯨꯄꯤꯗꯨꯅ ꯌꯥꯔꯛꯑꯣꯏꯅ
ꯆꯨꯨꯝꯃꯤꯅꯦ ꯅꯨꯄꯤꯗꯨꯅ ꯌꯥꯔꯣꯏꯅ ꯕꯦꯁ ꯐ꯭ꯔꯦꯟ ꯅꯨ ꯒꯥ ꯅꯨꯄꯥ
ꯑꯩꯁꯨ ꯃꯦꯝꯃꯥ ꯀꯣꯏꯌꯦ ꯑꯥ ꯀꯔꯤꯕ ꯀꯨꯏ ꯍꯥꯏꯁꯦ ꯑꯩꯁꯨ ꯕꯦꯁ ꯐ꯭ꯔꯦꯟ ꯅꯨꯄꯤ ꯑꯃ ꯂꯩ ꯍꯥꯏꯁꯦꯕ
ꯎꯝ
ꯑꯗꯨꯒ ꯏꯕꯥꯅꯤꯁꯦ ꯀꯣꯏꯅꯥꯔꯕ ꯑꯩꯅ ꯑꯗꯨꯝ ꯑꯩꯒꯤ ꯕꯦꯁ ꯐ꯭ꯔꯦꯟ ꯅꯨꯄꯤ ꯅꯨꯄꯤꯗꯨꯗ ꯆꯠꯂ ꯂꯩꯔꯗꯤ ꯅꯪ ꯌꯥꯒ꯭ꯗꯔꯣ
ꯌꯥꯔꯣꯏꯗ
ꯑꯗꯨꯅꯦꯕ
ꯀꯅꯥ ꯌꯒꯦꯔꯥ ꯑꯩꯗꯤ ꯅꯪ ꯑꯗꯨ ꯅꯨ ꯅꯪ ꯑꯗꯨ ꯅꯨꯄꯤꯒ ꯕꯦꯁ ꯐ꯭ꯔꯦꯟ ꯑꯣꯏꯔꯒ ꯂꯩꯒꯦꯔꯥ ꯑꯩꯒ ꯅꯨꯡꯁꯤꯅꯒꯦꯔꯥ ꯍꯥꯏꯔꯅꯤ ꯑꯗꯨꯅ
ꯎꯝ ꯑꯗꯨ ꯏꯔꯥꯡ ꯏꯔꯥꯡ ꯄꯥꯔꯠ ꯋꯥꯟ ꯍꯥꯏꯕꯗꯣ
ꯈꯪꯗꯦ ꯀꯩꯅꯣ ꯏꯔꯥꯡ ꯄꯔ ꯋꯥꯟꯗꯤ
ꯑꯗꯣ ꯐꯥꯔꯁ ꯏꯔꯥꯡ ꯄꯣꯠ ꯋꯥꯟꯅꯤ ꯀꯩꯅꯣ
ꯉꯪ ꯀꯔꯤ ꯉꯥꯡꯕ꯭ꯔ ꯑꯩ ꯅꯪꯅ ꯉꯥꯡꯕꯁꯤ ꯏꯅꯦ ꯉꯍꯥꯛ ꯉꯍꯥꯛ ꯑꯩ ꯒ꯭ꯌꯥꯟ ꯇꯥꯗꯦ ꯍꯥꯏꯕ
ꯒ꯭ꯌꯥꯟ ꯀꯗꯤ ꯇꯥꯒꯦꯔꯣ ꯑꯉꯥꯡꯅꯤ ꯅꯪꯗꯤ
ꯌꯥꯝ ꯑꯍꯟꯅꯤꯀꯣ ꯆꯍꯤ ꯑꯅꯤꯈꯇꯥꯡ ꯍꯜꯂꯒ
ꯑꯗꯣ ꯍꯟꯗ꯭ꯔꯣ ꯑꯗꯨꯁꯨ
ꯑꯗꯨꯗꯤ ꯅꯪꯅ ꯍꯥꯏꯔꯤꯁꯦ ꯅꯪꯒꯤ ꯂꯦꯡꯒꯥꯅꯤꯅꯦ ꯅꯪꯅ ꯄꯥꯝꯕ ꯄꯥꯝꯃꯨ ꯄꯥꯝꯃꯨ ꯅꯪꯅ ꯍꯥꯏꯕꯗ ꯒ꯭ꯌꯥꯟ ꯁꯠ ꯁꯠ ꯁꯠ ꯇꯥꯕꯤꯗꯣ ꯅꯠꯇ꯭ꯔꯣ
ꯑꯩꯒꯤꯗꯤ ꯉꯥꯟꯁꯦ ꯄꯥꯝꯃꯦ ꯑꯩꯗꯤ ꯑꯍꯟꯁꯨ ꯌꯥꯏꯗ
ꯀꯔꯤꯕ
ꯑꯩꯗꯤ ꯑꯍꯟꯁꯨ ꯌꯥꯏꯌꯦ
ꯎꯝ ꯌꯥꯔꯗꯤꯑꯗꯨꯗꯤ ꯀꯣꯏꯔꯒ
ꯑꯗꯨꯒꯤꯅꯤ ꯈꯜꯂꯦ ꯈꯜꯂꯤꯕꯅꯤ
ꯎꯝ ꯈꯜꯂꯣ ꯈꯜꯂꯣ ꯈꯜꯂꯒ ꯀꯣꯏꯕꯤꯌꯨ
ꯎꯝ ꯑꯁ ꯎꯁꯥ ꯍꯧꯖꯤꯛ ꯌꯨꯝꯗ ꯍꯥ
ꯀꯔꯤ ꯑꯣꯣꯛꯁꯥꯛꯈꯑꯦ
ꯅꯪ ꯅ ꯀꯔꯤ ꯍꯥꯏ ꯍꯥꯏꯌꯣ
ꯅꯪ ꯍꯜꯅ‌ ꯍꯥꯏꯌꯣ ꯑꯩ ꯑꯗꯨꯝ ꯍꯥꯏꯒꯦ
ꯅꯪꯒꯤꯗꯣ ꯍꯥꯏꯔꯛꯑꯣ ꯑꯩ ꯅꯪ ꯅꯪ ꯀꯥꯎꯈꯤꯅꯦ ꯑꯩꯒꯤꯗꯤ ꯁꯨꯛꯀꯥꯎ ꯀꯥꯎꯔꯣꯏ
ꯀꯥꯎꯕꯨ ꯀꯥꯎꯈꯔꯦ ꯀꯔꯤꯔ ꯈꯪꯗꯦ ꯑꯩ ꯁꯤ ꯍꯥꯏꯒꯦ ꯇꯧꯔꯝꯕꯗꯣ
ꯑꯩꯅ ꯃꯤ ꯀꯣꯏꯕꯒꯤ ꯍꯥꯏꯔ ꯀꯩꯅꯣ
ꯑꯣꯜ ꯅꯪ ꯃꯤ ꯀꯣꯏꯕꯩ ꯑꯣ ꯑꯣ ꯑꯩꯅ ꯍꯥꯏꯁꯦ ꯑꯩꯗꯤ ꯑꯉꯥꯡ ꯑꯣꯏꯕꯩ ꯒ꯭ꯌꯥꯟ ꯇꯥꯗ꯭ꯔꯦꯗꯅ ꯅꯪꯅ ꯍꯥꯏꯕꯗꯣ ꯑꯗꯨꯗꯤ ꯅꯪꯒꯤ ꯅꯪꯒꯤ ꯂꯦꯡꯒꯥꯗ ꯍꯥꯏꯔꯗꯤ ꯒ꯭ꯌꯥꯟ ꯇꯥꯒꯅꯤ ꯑꯗꯨꯅ ꯅꯪꯒꯤ ꯂꯦꯡꯒꯥꯗꯣ ꯀꯣꯏꯌꯨ ꯍꯥꯏꯕꯅꯤꯗ
ꯀꯣꯏꯗꯥ ꯀꯣꯏꯒꯅꯤꯗ
ꯀꯣꯏꯎꯗ
ꯄꯣꯛꯁꯥ ꯑꯩꯈꯣꯏꯅ ꯌꯨꯝꯗ ꯄꯤꯁ ꯆꯥꯎ ꯆꯥꯎꯅ ꯍꯥꯞꯄꯗꯣ ꯑꯄꯤꯛ ꯄꯤꯛꯇ ꯅꯠꯇꯕ ꯄꯤꯁ ꯆꯥꯎ‌ꯆꯥꯎ ꯅꯣꯏ ꯀꯩꯅꯣꯒ ꯇꯧꯗ꯭ꯔꯣ ꯎꯝ ꯀꯔꯤꯕꯣ ꯃꯩꯗ ꯌꯥꯏꯗ꯭ꯔꯣ ꯌꯥꯏꯗ꯭ꯔꯣꯕꯗꯤ ꯏꯁꯃꯣꯛ ꯄꯣꯛꯁꯦꯝꯕꯗꯣ
ꯎꯝ ꯌꯥꯏꯗ ꯁꯤꯗꯦ ꯑꯗꯨꯃꯥꯏꯅ ꯑꯣ ꯌꯥꯗꯤ ꯌꯥꯕꯅꯦ ꯌꯥꯏꯌꯦ ꯌꯥꯏꯌꯦ ꯅꯍꯟꯃꯨꯛ ꯄꯤꯔꯛꯄꯗꯨꯁꯨ ꯑꯗꯨꯒꯨꯝꯕꯅꯤ
ꯎꯝ ꯑꯣꯚꯦꯟꯗ ꯀꯩꯅꯣꯃ ꯍꯥꯄꯔ ꯆꯥꯅꯤꯡꯕ꯭ꯔꯣ ꯑꯣꯚꯦꯟꯗꯒꯤ ꯑꯣꯛꯁꯥ ꯌꯥꯏꯔꯒ ꯊꯣꯡꯕꯗꯣ
ꯍꯥꯎ ꯍꯥꯎ ꯇꯦꯗ
ꯍꯥꯎꯇꯦꯕ
ꯎꯝ ꯍꯥꯎꯇꯦ
ꯑꯁ ꯍꯥꯎꯑꯦꯗ
ꯈꯪꯗꯦ ꯑꯩ ꯅꯨꯃꯤꯠꯇꯤ ꯍꯥꯎꯇꯦ
ꯌꯥꯝ ꯃꯥꯥꯎꯕꯅꯤꯗ
ꯃꯤꯒꯤꯗꯃꯛ ꯍꯥꯎꯗꯗꯤ ꯀꯔꯤ ꯎꯄꯥꯏ ꯂꯩꯕ꯭ꯔꯣ
ꯅꯪꯗꯤ ꯎꯄꯥꯏ ꯂꯩꯕ꯭ꯔꯣ
ꯑꯩ ꯈꯨꯠꯁꯤ ꯌꯥꯝ ꯄꯤꯛꯄ ꯃꯥꯟꯂꯦ ꯀꯃꯥꯏ ꯇꯧꯕꯥ ꯈꯪꯗꯦꯅꯦ
ꯀꯩꯅꯣ ꯈꯨꯠ ꯌꯥꯝ ꯄꯤꯛꯄ ꯃꯥꯜꯂꯦ ꯀꯃꯥꯏ ꯇꯧꯕꯔ ꯈꯪꯗꯦ ꯍꯥꯏꯗꯤ ꯀꯩꯅꯣ
ꯑꯩꯩꯒꯤ ꯈꯨꯠꯇꯣ ꯌꯥꯝ ꯄꯤꯛꯑꯦ ꯍꯥꯏꯕ
ꯎꯝ
ꯏꯃꯥꯟꯅꯕꯤ ꯈꯣꯏꯒꯤ ꯃꯣꯏꯒꯤ ꯃꯈꯨꯠꯇꯤꯌꯥꯝ ꯆꯥꯎꯕꯅꯦ
ꯑꯁꯁꯥ
ꯑꯩꯒꯤꯅ ꯌꯥꯝ ꯄꯤꯛꯑꯦ ꯃꯣꯏꯗꯤ ꯏꯀꯪ ꯀꯪꯉꯒ ꯌꯥꯝ ꯁꯥꯡꯕꯅꯦ ꯃꯈꯨꯠꯇꯣ
ꯎꯝ ꯅꯪꯒꯤꯗꯤ ꯏꯅꯣꯏ ꯅꯣꯏꯔꯒ
ꯑꯩ ꯑꯩꯗꯤ ꯈꯨꯠꯇꯨ ꯅꯣꯏꯔꯒ ꯄꯤꯛꯄꯅꯤ
ꯉꯁꯤ ꯌꯥꯏꯅ ꯆꯥꯎꯃꯜꯂꯁꯨ ꯐꯖꯗꯦꯗ ꯅꯨꯄꯤꯗꯤ ꯆꯥꯡ ꯑꯃꯗ ꯐꯖ ꯌꯥꯔꯦ ꯀꯩꯅꯣ
ꯑꯩꯁꯨ ꯈꯪꯗꯦꯗ ꯅꯕꯒꯤ ꯋꯥꯗꯤ
ꯎꯝ
ꯀꯔꯤꯕ ꯉꯔꯥꯡ ꯎꯝ
ꯀꯔꯤ
ꯉꯔꯥꯡ ꯉꯔꯥꯡ ꯉꯁꯥꯏꯔ ꯑꯣ ꯉꯁꯥꯏꯅꯦ ꯃꯤ ꯑꯃ ꯑꯩꯉꯣꯟꯗ ꯐꯣꯟ ꯇꯧꯔꯛꯑꯦꯕ ꯑꯩꯅ ꯍꯥꯏꯗꯤ ꯑꯩꯉꯣꯟꯗ ꯀꯩꯅꯣ ꯍꯥꯟꯅ ꯃꯦꯁꯦꯁ ꯃꯣꯏꯗꯣ ꯑꯗꯨꯒ ꯅꯨꯄꯥ ꯑꯃꯅꯦ ꯑꯩꯉꯣꯟꯗ ꯀꯣꯜ ꯇꯧꯔꯛꯄꯅꯦꯕ ꯉꯁꯥꯏꯗꯣ ꯁꯤꯗ ꯑꯗꯨꯒ ꯑꯩꯉꯣꯟꯗ ꯍꯥꯟꯅ ꯍꯥꯏꯗꯦꯕ ꯑꯅꯤꯔꯛ ꯑꯣꯏꯈ꯭ꯔꯕꯅꯦ ꯃꯥꯅ ꯇꯧꯔꯛꯄ ꯑꯩꯅ ꯑꯇꯣꯞꯄ ꯁꯥꯟꯅꯕ ꯀꯥꯟꯗ ꯑꯗꯨꯝ ꯇꯧꯔꯛꯄ ꯑ ꯋꯥꯔꯤ ꯁꯥꯟꯅꯔꯦꯕ ꯄꯥꯏꯈꯠꯂꯒ ꯃꯩꯇꯩꯂꯣꯟꯣ ꯈꯪꯗꯕ ꯋꯥꯅꯤ
ꯕꯦꯔꯥꯅꯦ ꯑꯗꯨꯗꯤ
ꯃꯥꯗꯣ ꯑꯍꯥꯟꯕ ꯑꯍꯥꯟꯕ ꯆꯪꯕꯅꯤ ꯍꯥꯏ ꯑꯗꯨ ꯌꯥꯝ ꯍꯩꯇꯕ ꯃꯤꯗ ꯀꯩꯅꯣꯗꯣ ꯑꯗꯨ ꯋꯥꯁꯨ ꯉꯥꯡꯗꯦ ꯑꯩꯅꯇ ꯉꯥꯡꯕꯤꯔꯕꯅꯤ ꯉꯥꯡꯕꯁꯨ ꯍꯩꯇꯦ
ꯋꯥ ꯉꯥꯡꯗ꯭ꯔꯗꯤ ꯑꯗꯨꯗꯤ ꯌꯥꯔꯔꯣꯏ
ꯈꯨꯝꯕ ꯍꯩꯇꯦ ꯍꯥꯏꯕ ꯃꯥꯁꯨ ꯀꯣꯏꯁꯟ ꯑꯩꯉꯣꯟꯗ ꯍꯪꯕꯅꯤ ꯑꯦ ꯑꯩꯅ ꯍꯪꯉꯁꯨ ꯃꯥꯕꯨ ꯒ꯭ꯌꯥꯟ ꯇꯥꯗꯦ ꯕꯦꯔꯥꯅꯤꯅꯦ ꯃꯤꯖꯦ ꯖꯥꯠ ꯖꯥꯠꯅꯤ ꯀꯣ
ꯇꯨꯝꯕꯨ ꯇꯨꯝꯅꯤꯡꯕ ꯍꯧꯔꯦꯗ ꯄꯨꯡ ꯑꯅꯤ ꯃꯈꯥꯏ ꯇꯥꯔꯦꯅꯦ ꯑꯁ ꯄꯨꯡ ꯑꯃ ꯃꯔꯤ ꯄꯥꯒꯦꯅ ꯄꯨꯡ ꯑꯅꯤꯗ ꯂꯥꯏꯔꯤꯛ ꯄꯥꯒꯦꯅ ꯈꯜꯂꯒ ꯄꯨꯡ ꯑꯅꯤ ꯃꯈꯥꯏ ꯇꯥꯈ꯭ꯔꯦ
ꯅꯪꯗ꯭ꯔꯦ ꯌꯥꯗꯦ꯭ꯔ ꯅꯪ
ꯉꯁꯤꯖꯦ ꯁꯟꯗꯦꯅꯤꯅ ꯄꯣꯊꯥꯅꯤꯡꯕꯅꯦꯕ
ꯌꯥꯏꯗ ꯅꯣꯡ ꯐꯥꯗꯣꯛ ꯄꯥꯕꯔ ꯄꯥꯗꯕꯔ ꯈꯪꯗꯦ ꯄꯥꯗꯤ ꯄꯥꯔꯝꯒꯅꯤ
ꯈꯪꯗ꯭ꯔꯁꯨ ꯌꯥꯏ ꯑꯗꯨꯏ ꯃꯇꯥꯡꯗꯗꯤ ꯑꯗꯨꯝ ꯑꯩ ꯇꯧꯔꯒꯦ
ꯎꯝ
ꯌꯥꯝ ꯌꯥꯝ ꯈꯪꯅꯤꯡꯕ ꯃꯥꯜꯂꯦ
ꯈꯪꯗꯦ ꯑꯩꯅ ꯀꯩ ꯀꯥꯏꯗꯦ ꯑꯩꯅ ꯈꯪꯂꯒ ꯅꯉꯣꯟꯗ ꯌꯥꯝ ꯃꯥꯡꯕ ꯑꯣꯏꯔꯅꯤ
ꯑꯣꯏꯒꯅꯤꯗ
ꯀꯃꯥꯏꯅ ꯃꯥꯡꯒꯦ
ꯅꯪꯅ ꯂꯣꯏꯅ ꯈꯪꯡꯂꯗꯤ ꯑꯩ ꯀꯔꯤ ꯇꯧꯒꯅꯤ ꯑꯩ ꯊꯕꯛ ꯑ ꯔꯪ ꯅꯪ ꯅꯦꯀꯁ ꯇꯥꯏꯃ ꯑꯩꯕꯨ ꯍꯥꯠꯂꯒ ꯇꯧꯕꯤꯔꯗꯤ ꯍꯟꯗꯛꯇꯤ ꯑꯁ ꯍꯥꯏꯔꯔꯣꯏꯒꯦ ꯁꯤ ꯃꯇꯥꯡꯗ ꯅꯪ ꯁꯨꯁꯤ ꯆꯥꯅꯤꯡꯕ꯭ꯔꯥ
ꯆꯥꯅꯤꯡꯕ꯭ꯔꯣ ꯍꯥꯏꯕꯅꯦ
ꯃꯍꯥꯎꯗ ꯀꯩꯅꯣ ꯈꯪꯕꯤ
ꯑꯩꯅ ꯍꯥꯏꯕꯗꯤ ꯅꯪ ꯁꯨꯁꯤ ꯆꯥꯅꯤꯡꯕ꯭ꯔꯣ ꯍꯥꯡꯕꯅꯗꯤ ꯌꯦꯡꯕꯗ
ꯑꯗꯣ ꯑꯃꯛꯁꯨ ꯇꯥꯗꯕꯒꯤ ꯀꯣ ꯃꯥꯒꯤ ꯃꯍꯥꯎꯗꯣ ꯀꯔꯤ ꯐꯥꯎꯕ ꯐꯪꯗꯦ ꯑꯗꯨꯅ ꯆꯥꯅꯤꯡꯕ꯭ꯔꯥ ꯆꯥꯅꯤꯡꯗꯕ꯭ꯔꯥ ꯈꯪꯗꯦ ꯍꯥꯏꯕ ꯑꯃꯔꯛ ꯇꯦꯁꯇꯧꯕꯗꯨꯗ ꯍꯥꯎꯔꯗꯤ ꯆꯥꯅꯤꯡꯉꯦ ꯍꯥꯏꯒꯗꯕ ꯅꯠꯇ꯭ꯔꯣ
ꯑꯗꯨ ꯇꯦꯁ ꯇꯧꯅꯤꯡꯕ꯭ꯔ ꯍꯪꯉꯨ ꯀꯩꯅꯣ ꯅꯪꯁꯨ
ꯑꯩ ꯅꯪꯕꯨ ꯍꯥꯎꯕ꯭ꯔꯥ ꯍꯥꯎꯇꯕ꯭ꯔꯥ ꯍꯪꯗꯦꯅꯦꯅꯦ ꯆꯥꯅꯤꯡꯕ꯭ꯔꯅ ꯍꯥꯎ ꯍꯥꯡꯕꯅꯤꯗꯅ
ꯑꯗꯨꯝ ꯀꯧꯅꯤꯡꯉꯦ
ꯑ ꯑꯗꯨꯅꯦ ꯅꯍꯥꯟꯃꯨꯛꯁꯨ
ꯀꯔꯤꯌꯦ
ꯎꯝ
ꯇꯥꯗ꯭ꯔꯣ ꯋꯥ ꯌꯦꯠꯄ ꯌꯥꯝ ꯐꯩ ꯌꯦ ꯃꯉ
ꯌꯥꯝ ꯂꯥꯞꯅ ꯇꯥꯏꯀꯣ
ꯑ ꯀ ꯃꯅꯤꯗ
ꯀꯩꯅꯣ ꯅꯪ ꯐꯣꯟ ꯑꯥ ꯐꯣꯟ ꯑꯥꯗ ꯊꯝꯃꯒ ꯋꯥ ꯉꯥꯡ ꯂꯩꯔꯤꯗꯤ ꯀꯔꯤꯔꯤꯔꯣ ꯀꯔꯤꯒꯤꯔꯣ
ꯐꯣꯟꯅꯥꯗ ꯊꯝꯗꯦ ꯑꯩꯗꯣ ꯑꯦ ꯄ ꯁꯥꯞꯄꯒꯤꯅꯦ
ꯍꯥꯏꯥꯏꯥꯏ ꯁꯤꯦꯡꯃꯟ꯭ꯔꯦ ꯍꯒ
ꯑꯃꯨꯛꯀ ꯁꯦꯡꯃꯟꯈ꯭ꯔꯕꯣ
ꯍꯣꯏ
ꯌꯥꯏꯗ ꯁꯦꯡꯉꯁꯨ ꯀꯁꯨ ꯀꯥꯏꯗꯦ
ꯎ ꯍꯥꯏ
ꯑꯩꯁꯦ ꯀꯔꯤ ꯍꯥꯏꯔꯝꯕ꯭ꯔꯥ
ꯀꯥꯎꯈꯣꯏ ꯇꯣꯛꯈ꯭ꯔꯁꯦ ꯑꯗꯨꯏꯗꯣ